ꯑꯣ
ꯑ
ꯅꯨꯡꯉꯥꯏꯔꯤꯕ꯭ꯔꯣ
ꯅꯨꯡꯉꯥꯏꯔꯤꯌꯦ ꯅꯪꯗꯤ ꯅꯨꯡꯉꯥꯏꯔꯤꯕꯣ
ꯍꯣꯏ ꯑꯩꯁꯨ ꯅꯨꯡꯉꯥꯏꯔꯤꯌꯦꯦ
ꯅꯪꯗꯤ ꯍꯧꯖꯤꯛ ꯇꯨꯝꯗ꯭ꯔꯤꯕꯣ
ꯍꯣꯏ ꯇꯨꯝꯗ꯭ꯔꯦ ꯑꯩꯗꯤ ꯂꯥꯏꯔꯤꯛ ꯏꯔꯦ ꯒ ꯂꯩꯀꯣ ꯅꯪ
ꯑꯩ ꯑꯩꯗꯤ ꯂꯥꯏꯔꯤꯛ ꯏꯕ ꯂꯦꯞꯄꯦ ꯑꯗꯨꯒ ꯏꯔꯨꯖꯒꯦꯅ ꯇꯧꯔꯤꯌꯦ
ꯑꯣ ꯑꯗꯨꯝ ꯂꯦꯠ ꯑꯣꯏꯔꯤꯀꯣ ꯅ ꯅꯥꯟꯁꯨ
ꯍꯣꯏ ꯂꯦꯠ ꯑꯣꯏꯔꯦ ꯉꯁꯤꯗꯤ ꯑꯩꯗꯣ ꯀꯤꯒ ꯍꯌꯦꯡꯗꯣ ꯁꯝꯃꯤꯠ ꯇꯧꯒꯗꯕ ꯀꯦꯁꯕꯨꯛꯇꯣ ꯑꯗꯨꯗꯨꯒꯤ ꯉꯁꯤꯗꯤ ꯏꯔ ꯏꯔꯒ ꯑꯗꯨꯝ ꯂꯩꯔꯕ ꯑꯗꯨꯒꯤꯅꯤꯗ
ꯑꯣ ꯐꯔꯦ ꯐꯔꯦ ꯑꯗꯨ ꯂꯣꯏꯗꯣꯔꯤꯕ꯭ꯔꯣ
ꯂꯣꯏꯗꯧꯔꯦ ꯑꯗꯨꯗꯣ ꯂꯣꯏꯁꯤꯜꯂꯒ ꯑꯩ ꯇꯨꯝꯃꯗꯣꯏꯅꯦ
ꯑꯣ ꯍꯣꯏ ꯍꯣꯏ ꯐꯔꯦ ꯐꯔꯦ ꯁꯨꯃꯥꯏꯅ ꯇꯧꯔꯣ
ꯉꯁꯤꯗꯤ ꯑꯩ ꯇꯨꯝꯗꯕꯁꯨ ꯌꯥꯏ ꯀꯩꯒꯤꯅꯣꯗꯤ ꯏꯒꯗꯕ ꯃꯌꯥꯝꯁꯨ ꯂꯩꯀꯣ ꯇ꯭ꯔꯛ ꯕꯨꯛꯁꯨ ꯈꯔ ꯏꯕ ꯍꯧꯅꯤꯡꯕꯅꯦ
ꯅꯪ ꯗ꯭ꯔꯛ ꯕꯨꯗꯤ ꯅꯝꯕꯜ ꯀꯌꯥꯁꯔꯤ
ꯑꯁ ꯏꯗꯔꯤꯗ
ꯑꯝꯇꯁꯨ ꯏꯗ꯭ꯔꯦ
ꯍꯣꯏ ꯏꯗ꯭ꯔꯤꯌꯦ
ꯅ ꯑꯃꯁꯨ ꯗ꯭ꯔꯛ ꯑꯃꯁꯨ ꯏꯗꯦ
ꯏꯗ꯭ꯔꯤꯌꯦ ꯀꯟꯇꯦꯟ ꯑꯣꯡꯂꯤ ꯀꯟꯇꯦꯟ ꯈꯛꯇꯪ ꯏꯕꯗ ꯉꯥꯏꯔꯤꯌꯦ
ꯃꯥꯟꯁꯨ ꯍꯦꯃꯂꯀꯥ
ꯍꯦꯟꯃꯜꯂꯦ ꯑꯗꯨꯅꯦ ꯑꯩꯁꯨ ꯏꯅꯕ ꯃꯌꯥꯝ ꯑꯃ ꯇꯧꯔꯒ ꯂꯩꯔꯦ ꯑꯗꯨꯒ ꯑꯣꯞ ꯏꯁꯇ꯭ꯔꯤꯛꯀꯤꯖ ꯀꯦꯁ ꯕꯨꯛ ꯀꯩꯀꯥ ꯏꯒꯗꯕ ꯃꯌꯥꯝ ꯂꯩꯕꯒꯤ ꯑꯗꯨꯗꯣ ꯏꯅꯕ ꯇꯧꯔꯦ ꯑꯗꯨꯗꯨꯒ ꯗ꯭ꯔꯛ ꯕꯨꯛ ꯏꯕ ꯍꯧꯔꯦ ꯑꯗꯨꯒ ꯗ꯭ꯔꯛꯄꯨ ꯏꯕ ꯍꯧꯕꯗꯨꯁꯨ ꯍꯧꯖꯤꯜꯂꯒ ꯃꯈꯥ ꯆꯥꯊꯕ ꯉꯝꯗ꯭ꯔꯦ ꯑꯃꯨꯛ ꯀꯝꯃꯨꯅꯤꯤ ꯇꯤꯒꯤ ꯀꯦꯁꯕꯨꯛ ꯑꯃꯨꯛ ꯄꯤ ꯁꯕꯃꯤꯠ ꯇꯧꯔꯛꯑꯣꯅ ꯍꯥꯏꯔꯦ ꯑꯗꯨꯗꯨꯒꯤ ꯑꯩꯗꯣ ꯑꯃꯨꯛ ꯏꯔꯒ ꯂꯩꯔꯦ ꯑꯗꯨꯒꯤꯅꯦ
ꯍꯣꯏ ꯑꯗꯨ ꯑꯣꯞꯁꯇ꯭ꯔꯤꯛꯀꯤꯁꯨ ꯍꯌꯦꯡ ꯆꯦꯛ ꯇꯧꯒꯦ ꯍꯥꯏꯌꯨꯀꯣ
ꯍꯣꯏ ꯍꯥꯏꯌꯦ ꯋꯥꯟ ꯇꯨ ꯐꯥꯏꯚ ꯔꯣꯠ ꯅꯝꯕꯔ ꯋꯥꯟ ꯇꯨ ꯐꯥꯏꯚ ꯇꯧꯧꯕꯅꯤ ꯍꯥꯏꯕꯅꯦ
ꯑꯣ ꯋꯥꯟ ꯇꯨ ꯐꯥꯏꯚ ꯈꯇꯔꯥ
ꯍꯣꯏ ꯑꯩꯈꯣꯏꯗꯤ ꯌꯥꯎꯗꯦ ꯋꯥꯟ ꯇꯨ ꯐꯥꯏꯕ ꯈꯛꯇꯅꯦ
ꯑꯣ ꯑꯗꯨꯗꯤ ꯌꯥꯔꯦ ꯑꯗꯨ ꯋꯥꯟ ꯇꯨ ꯐꯥꯏꯚ ꯐꯥꯏꯚ ꯇꯨ ꯇꯦꯟ ꯇꯦꯟ ꯇꯨ ꯐꯤꯐ ꯛꯆꯤꯡ ꯑꯗꯣ ꯑꯗꯨ ꯑꯩꯈꯣꯏꯗꯤ ꯅꯨꯃꯤꯠ ꯑꯃꯈꯛꯇ ꯂꯩꯌꯦꯦ
ꯍꯣꯏ ꯅꯨꯃꯤꯠ ꯑꯃ ꯂꯩꯕꯗꯣ ꯑꯩꯗꯤ ꯑꯩꯗꯤ ꯏꯕꯁꯨ ꯍꯧ ꯑꯩ ꯏꯕꯁꯨ ꯈꯔ ꯍꯧꯔꯒ ꯂꯣꯏꯁꯨ ꯂꯣꯏꯗ꯭ꯔꯤ ꯅꯪꯗꯤ ꯇ꯭ꯋꯦꯟꯇꯤ ꯂꯣꯏꯔꯗꯥꯏꯅꯦ
ꯍꯣꯏ ꯑꯗꯨ ꯅꯣꯔꯃꯦꯜ ꯗꯤꯂꯤꯚꯔꯤ ꯗꯤ ꯑꯩ ꯑꯃꯁꯨ ꯌꯥꯗꯦ ꯏꯗꯦ ꯑꯃꯁꯨ ꯏꯗꯦ ꯄꯣꯁꯅꯦꯗꯦꯜꯗꯣ ꯄꯣꯁꯅꯦꯇꯜ ꯑꯦꯟꯇꯤꯅꯦꯗꯜꯗꯣ ꯂꯣꯏꯔꯦ
ꯇ꯭ꯋꯦꯟꯇꯤ ꯇ꯭ꯋꯦꯟꯇꯤ ꯏꯕ ꯂꯣꯏꯔꯕ ꯋꯥꯎ
ꯑꯗꯨ ꯅꯣꯔꯃꯦꯜꯗꯣ ꯑꯃꯁꯨ ꯏꯗꯦ ꯍꯥꯏ ꯍꯌꯦꯡ ꯁꯇꯥꯔꯠ ꯇꯧ ꯇꯧꯒꯦ
ꯍꯌꯦꯡ ꯏꯁꯇꯥꯔꯠ ꯇꯧꯔꯗꯤ ꯅꯪ ꯂꯣꯏꯈ꯭ꯔꯅꯤ ꯈꯪꯉꯦ
ꯅꯠꯇꯦꯍꯦ ꯌꯥꯔꯣꯏ
ꯀꯩꯒꯤ
ꯄꯣꯁꯅꯦꯇꯜ ꯑꯦꯟꯇꯤꯅꯦꯇꯜꯁꯨ ꯑꯩꯗꯤ ꯋꯥꯟ ꯃꯝꯒꯨꯝꯕ ꯏꯔ‌ꯦ
ꯍꯥꯥ
ꯄꯣꯁꯅꯦꯇꯦꯜ ꯑꯦꯟꯇꯤꯅꯦꯇꯦꯜꯁꯨꯀꯣ ꯋꯥꯟ ꯃꯟꯒꯨꯝꯕ ꯏꯔꯦ ꯍꯣꯏ ꯏꯔꯒ ꯂꯔꯦ ꯍꯣꯏ ꯑꯗꯨ ꯁꯝꯇꯥꯏꯝꯁꯇꯣ ꯏꯗ꯭ꯔꯦ ꯑꯗꯨ ꯁꯝꯇꯥꯏꯝꯁꯗꯣ ꯏꯔꯦꯀꯣ
ꯑꯥ
ꯑꯗꯨꯅꯦ ꯇꯥꯏꯝꯗꯣ ꯌꯥꯝꯅ ꯆꯠꯈ꯭ꯔꯦ
ꯍꯣꯏ ꯍꯣꯏ ꯋꯥꯟ ꯃꯟꯀꯨꯝꯕ ꯏꯕ ꯑꯁ ꯑꯗꯨꯗꯤ ꯑꯩꯗꯤ ꯑꯩꯗꯤ ꯀꯃꯥꯏꯅ ꯇꯧꯗꯣꯏꯕ ꯑꯩꯗꯤ
ꯅꯪꯗꯨ ꯋꯥꯟ ꯏꯌꯔ ꯏꯔꯕ ꯃꯥꯜꯂꯦ ꯆꯍꯤ ꯑꯃꯈꯛ ꯏꯕ ꯅꯪꯗꯣ ꯍꯣꯏ
ꯅꯣꯏꯗꯤ ꯑꯥ ꯑꯥ ꯀꯩꯅꯣ ꯈꯔ
ꯅꯪ ꯄꯤꯈꯠꯀꯗꯕ ꯑꯦꯁꯥꯏꯟꯃꯦꯟꯒꯨꯝꯕ ꯀꯔꯤꯒꯨꯝꯕꯗꯤ ꯂ‌ꯣꯏ ꯈꯔꯗꯤ ꯂꯣꯏꯔꯝꯃꯅꯤ
ꯍꯣꯏ ꯑꯦꯁꯥꯏꯟꯃꯦꯟ
ꯀꯦꯁ ꯁ꯭ꯇꯗꯤ ꯀꯦ ꯀꯦꯁ ꯁ꯭ꯇꯗꯤ ꯑꯗꯒꯤ ꯑꯥ ꯀꯦꯌꯔ ꯄ꯭ꯂꯥꯟꯒꯨꯝꯕꯗꯤ ꯅꯪ ꯈꯔꯗꯤ ꯂꯣꯏꯔꯝꯃꯅꯤ ꯊꯥꯔꯠ ꯏꯌꯥꯔꯒꯤ
ꯎꯝ ꯍꯣꯏ ꯂꯣꯏꯔꯦ ꯑꯗꯨꯒꯨꯝꯕꯗꯤ ꯂꯣꯏꯔꯦ ꯍꯥꯏꯗꯤ ꯍꯣꯏ
ꯑꯗꯨꯗꯤ ꯌꯥꯝ ꯐꯩꯅꯦ ꯅꯪꯗꯤ ꯑꯩꯗꯤ ꯑꯝ ꯑꯃ ꯂꯣꯏꯁꯨ ꯂꯣꯏꯗ꯭ꯔꯤ
ꯍꯣꯏ ꯅꯪꯁꯨ ꯏꯔꯣ ꯀꯥꯏꯗꯦ ꯊꯨꯅ ꯏꯔꯣ ꯍꯧꯖꯤꯛꯇꯤ ꯃꯐꯝ ꯂꯩꯀꯣ ꯑꯗꯨ ꯋꯦꯁ ꯇꯧ ꯒꯅꯨ ꯍꯧꯖꯤꯛ ꯋꯦꯁ ꯇꯧꯔꯦꯗꯤ ꯌꯥꯔꯣꯏ
ꯍꯣꯏ ꯍꯣꯏ ꯑꯗꯨꯗꯤ ꯋꯦꯁ ꯇꯧꯗꯕꯤꯗ ꯏꯕ ꯍꯧꯔꯗꯕꯅꯦ ꯑꯩꯁꯨ ꯗ꯭ꯌꯨꯇꯤ ꯆꯠꯄꯅꯤꯅ ꯑꯩꯗꯤ ꯀꯟꯇ꯭ꯔꯣꯜ ꯇꯧꯕ ꯉꯝꯗꯦꯕ ꯇꯨꯝꯅꯤꯡꯕꯗꯣ
ꯎꯝ ꯍꯣꯏ
ꯑꯗꯣ ꯇꯨꯝꯅꯤꯡꯕꯁꯨ ꯀꯟꯇ꯭ꯔꯣꯜ ꯇꯧꯕ ꯉꯝꯗꯦ ꯑꯗꯨꯒ ꯀ꯭ꯂꯥꯁꯔꯨꯝꯗ ꯏꯕꯁꯨ ꯑꯣꯖꯥꯈꯩ ꯑꯣꯖꯥꯅ ꯑꯗꯨꯝ ꯃꯥꯒꯤ ꯑꯥꯏ ꯀꯟꯇꯦꯛꯇꯣ ꯑꯗꯨꯝ ꯑꯩꯉꯣꯟꯗꯁꯨ ꯑꯗꯨꯝ ꯇꯧꯔꯒ ꯂꯩꯕꯅꯤꯅ ꯑꯩ ꯗꯤ ꯏꯕꯁꯨ ꯉꯝꯗꯦ ꯑꯗꯨꯗꯨꯒ ꯕ꯭ꯔꯦꯛꯀꯨꯝ ꯕ꯭ꯔꯦꯛꯀꯨꯝꯕꯗ ꯏꯕꯗꯨꯁꯨ ꯈꯔ ꯏꯔꯅꯤ ꯑꯗꯨꯗꯨꯒ ꯑꯗꯨꯝ ꯌꯥꯗ꯭ꯔꯦ ꯑꯃꯨꯛ ꯏꯕ ꯉꯝꯃꯔꯣꯏ
ꯍꯣꯏ ꯍꯣꯏ ꯑꯗꯨ ꯑꯩꯈꯣꯏꯗꯤ ꯑꯩꯈꯣꯏꯒꯤ ꯀ꯭ꯂꯥꯁꯗ ꯗꯤ ꯑꯩꯈꯣꯏꯒꯤ ꯀ꯭ꯂꯥꯁꯗꯤ ꯃꯤ ꯃꯤꯗꯣ
ꯑꯥ
ꯃꯌꯥꯝ ꯂꯩꯥꯇꯦꯀꯣ ꯑꯗꯨꯅꯦ ꯑꯁ ꯈꯔ ꯇꯨꯝ ꯇꯨꯝꯔ ꯇꯨꯝꯔꯁꯨ ꯌꯥꯔꯣꯏ
ꯍꯣꯏ ꯇꯨꯝꯃꯁꯨ ꯎꯔꯒ ꯂꯩꯔꯝꯃꯅꯤ ꯑꯣꯖꯥ
ꯍꯣꯏ ꯈꯔ ꯑꯅꯨꯝ ꯃꯤꯠꯗ‌ꯣ ꯀ꯭ꯂꯣꯁ ꯇꯧꯔꯁꯨ ꯆꯥꯅ ꯎꯔꯦ ꯑꯗꯨꯅ ꯌꯥ ꯌꯥꯗꯦ
ꯑꯁ ꯑꯩꯗꯤ ꯀꯤꯖꯩ ꯌꯥꯝꯅ ꯑꯩꯗꯤ ꯄꯥꯈꯠꯂꯦꯀꯣ ꯑꯦꯛꯖꯥꯝꯁꯨ
ꯍꯣꯏ ꯍꯣꯏ ꯀꯥꯏꯗꯦ ꯀꯥꯏꯗꯦ ꯏꯔꯣ ꯊꯨꯅ ꯊꯨꯅ ꯏꯔꯣ
ꯁꯨ ꯄꯥꯈꯠꯂꯦ ꯏꯕꯁꯨ ꯏꯒꯗꯕꯁꯨ ꯄꯥꯈꯠꯂꯦ ꯑꯁ ꯈꯪꯗ꯭ꯔꯦ
ꯍꯣꯏ ꯑꯗꯨꯁꯨ ꯆꯨꯝꯃꯦ ꯑꯗꯨ ꯀꯥꯏꯗꯦ ꯅꯪꯁꯨ ꯈꯔ ꯏꯁꯄꯤꯠ ꯑꯣꯏꯕ ꯏꯔꯣꯀꯣ
ꯍꯣꯏ ꯁ꯭ꯄꯤꯠ ꯑꯣꯏꯅ ꯏꯔꯒꯦ
ꯍꯣꯏ ꯑꯗꯨ ꯑꯩꯈꯣꯏꯒꯤ ꯇꯦꯔꯦꯁꯗ ꯎꯝ ꯑꯦꯕꯔꯒ꯭ꯔꯤꯟꯗꯣ
ꯑꯥ
ꯍꯣꯏ ꯂꯣꯡ ꯆꯨꯔꯗꯤ ꯑꯦꯕꯔꯒ꯭ꯔꯤꯟꯗꯣ ꯐꯖꯕ ꯌꯥꯝꯅ ꯐꯖꯩꯌꯦ ꯃꯌꯥꯝ ꯂꯧꯊꯣꯛꯑꯦ
ꯌꯥꯝꯅ ꯐꯖꯔꯦ ꯎꯝ ꯌꯥꯝꯅ ꯍꯣꯒꯠꯂꯦ ꯃꯥꯒꯤ ꯏꯁꯃꯣꯜ ꯏꯁꯃꯣꯜ ꯕꯦꯕꯤꯒꯨꯝꯕꯁꯨ ꯌꯥꯝꯅ ꯍꯧꯒꯜꯂꯦ
ꯑꯥ
ꯑꯗꯨ ꯁꯤꯒꯨꯝꯕꯗꯤ ꯒ꯭ꯂꯥꯁ ꯒ꯭ꯂꯥꯁꯒꯨꯝꯕ ꯕꯣꯇꯜꯒꯨꯝꯕꯗ ꯊꯝꯔꯗꯤ ꯐꯖꯕꯅꯤ
ꯍꯣꯏ ꯐꯖꯕꯅꯦ
ꯎꯝ
ꯑꯗꯨꯗ ꯃꯥꯒꯤ ꯑꯁꯤꯗ ꯑꯥ ꯀꯩꯅꯣ ꯎꯝ ꯀꯔꯤ
ꯑꯥ ꯀꯃꯥꯏꯅ ꯍꯥꯏꯗꯣꯏꯅꯣ ꯑꯁꯤꯗ ꯑꯃ ꯂꯩꯕꯗꯣ ꯑꯃ ꯑꯥ ꯂꯩ ꯂꯤꯞꯁꯀꯤ ꯂꯤꯞꯁꯀꯤ ꯂꯩ ꯑꯃ ꯂꯩꯕꯗꯣ ꯃꯥꯒꯤ ꯁꯥꯏꯠ ꯃꯥꯒꯤ ꯂꯤꯞꯇ ꯁꯥꯏꯠ ꯁꯥꯏꯠꯇ ꯑ ꯔꯣꯁꯀꯤ ꯇꯥꯏꯞꯇ ꯇꯧꯕ ꯂꯩ ꯃꯆꯥ ꯃꯆꯥ ꯆꯥ ꯒ꯭ꯔꯤꯟ ꯒ꯭ꯔꯤꯟ ꯃꯆꯥ ꯃꯆꯥ ꯃꯆꯥ ꯍꯥꯞꯄꯗꯣ ꯑꯗꯨꯒꯤ ꯃꯆꯥ ꯃꯆꯥꯗꯣ ꯑꯗꯨ ꯄ꯭ꯂꯛ ꯇꯧꯔ ꯑ ꯑꯥꯗꯔ ꯄ꯭ꯂꯦꯁꯇ ꯑꯃꯨꯛ ꯑꯥ ꯀꯩꯅꯣ ꯊꯝꯕ ꯀꯥꯟꯗ ꯑꯗꯔ ꯄ꯭ꯂꯦꯁꯇ ꯑꯃꯨꯛ ꯍꯥꯞꯄꯀꯥꯟꯗꯀꯣ ꯑꯃꯨꯛꯀ ꯑꯃꯨꯛ ꯒ꯭ꯔꯣ ꯇꯧꯋꯦꯕ ꯑꯗꯨ ꯃꯌꯥꯝ ꯑꯃ
ꯒ꯭ꯔꯣ ꯇꯧꯔꯒ ꯂꯩꯌꯦ ꯑꯁꯤꯗ ꯑꯩꯅ ꯑꯩꯅ ꯑꯗꯨꯝ ꯂꯧꯊꯣꯛꯑ ꯂꯧꯊꯣꯛꯑꯒ ꯑꯗꯨꯝ ꯍꯥꯞꯄ ꯍꯥꯞꯄꯒ ꯑꯗꯨꯝ ꯊꯝꯕꯅꯦꯕ ꯑꯗꯨ ꯃꯌꯥꯝ ꯒ꯭ꯔꯣ ꯇꯧꯍꯧꯔꯦ ꯍꯨꯖꯤꯛꯇꯤ ꯑꯗꯨ ꯑꯁꯤ
ꯍꯣꯏ ꯑꯗꯨꯁꯨ ꯐꯖꯩꯌꯦ ꯎꯝ ꯑꯗꯨ ꯁꯤ ꯁꯤꯒꯨꯝꯕ ꯄ꯭ꯂꯥꯟꯗꯤꯀꯣ
ꯑꯥ
ꯑꯥ ꯑꯥꯐꯇꯔꯅꯨꯟꯗ ꯁꯝ ꯁꯅꯤ ꯑꯣꯏꯔꯗꯤ ꯑꯥ ꯀꯃꯥꯏꯅ ꯍꯥꯏꯕꯤꯒꯦ ꯌꯥꯝꯅ ꯐ꯭ꯔꯦꯁ ꯑꯣꯏꯗꯦꯀꯣ ꯂꯨꯛꯁꯇꯣ ꯎꯝ ꯑꯗꯨꯅ ꯈꯔ ꯇꯜꯂꯦ ꯑꯩꯗꯤ
ꯍꯣꯏ
ꯑꯩ ꯑꯦꯚꯔ ꯑꯦꯚꯔꯒ꯭ꯔꯤꯟ ꯑꯃꯗꯣ ꯑꯥ ꯃꯥꯒꯤ ꯂꯤꯐꯇꯣ ꯑꯥ ꯈꯔ ꯍꯥꯔꯗ ꯑꯣꯑꯦ ꯑꯗꯨ ꯎꯝ ꯃꯅꯤ ꯃꯅꯤ ꯄ꯭ꯂꯥꯡꯒꯨꯝꯕ ꯃꯥꯜꯂꯦꯀꯣ ꯑꯗꯨ ꯑꯦꯕꯔꯒ꯭ꯔꯤꯟ ꯅꯪ ꯈꯝꯕ꯭ꯔꯣ ꯃꯥ ꯒꯤ ꯂꯤꯐꯇꯣ ꯁ ꯈꯔ ꯁꯥꯏꯅꯤꯟ ꯑꯣꯕ ꯑꯣꯏꯌꯦ ꯍꯣꯏ ꯑꯗꯨ ꯑꯩ ꯑꯥ ꯁꯤꯒꯤ ꯑꯦꯕꯔꯒ꯭ꯔꯤꯟꯗꯣ ꯑꯗꯨꯝ ꯄꯥꯝꯃꯦ ꯍꯣꯏ ꯅꯨꯡ ꯅꯨꯡꯁꯤꯌꯦ ꯑꯩꯗꯤ ꯅꯨꯡꯉꯥꯏꯔꯦ ꯌꯨꯝꯗ ꯊꯝꯅꯤꯡꯉꯦ
ꯑꯗꯒꯤ ꯑꯥ ꯀꯩꯅꯣ ꯑꯁꯤꯗ ꯄꯤꯡ ꯀꯂꯔꯒꯤ ꯑꯃ ꯄꯥꯟꯕꯗꯣ ꯂꯤꯞꯁ ꯄꯤꯡ ꯄꯤꯡ ꯀꯂꯔ ꯂꯤꯞꯁ ꯂꯤꯞꯁꯀꯤ ꯇꯥꯏꯞꯇ ꯐ꯭ꯂꯥꯋꯔꯗꯤꯅ ꯗꯥꯏꯔꯦꯛ ꯐ꯭ꯂꯥꯋꯔ ꯍꯣꯏ ꯑꯗꯨ ꯐ꯭ꯂꯥꯋꯔꯗꯤ ꯅꯠꯇꯕꯤꯗ ꯂꯤꯞꯁꯀꯤ ꯑꯥ ꯇꯥꯏꯞ ꯑꯣꯏꯅ ꯄꯥꯟꯕꯗꯣ ꯑꯗꯨꯁꯨ ꯑꯗꯨꯝ ꯐꯖꯩ
ꯌꯨꯝꯗꯗꯤ ꯍꯣꯏ ꯍꯥꯏꯔꯣ
ꯃꯥꯌꯥꯝ ꯃꯔꯛꯇ ꯍꯥꯏꯗꯤ ꯃꯌꯥꯝ ꯃꯔꯛꯇ ꯍꯥꯞꯄꯗꯤ ꯐꯖꯗꯦ ꯑꯗꯣ ꯃꯥꯒꯤ ꯃꯥ ꯃꯠ ꯃꯊꯟꯇ ꯁꯥꯏꯠꯇ ꯃꯥ ꯃꯊꯟꯇ ꯊꯝꯃꯗꯤ ꯐꯖꯒꯅꯤ
ꯍꯣꯏ ꯍꯣꯏ ꯆꯨꯝꯃꯦ ꯑꯗꯨ ꯌꯨꯝꯗꯗꯣ ꯌꯨꯝ ꯑꯥ ꯍꯣꯏ ꯁꯤꯖꯤꯟꯅꯧ ꯐ꯭ꯂꯋꯔꯒꯨꯝꯕꯁꯨ ꯐꯖꯔꯦ ꯅꯨꯡꯉꯥꯏꯔꯦꯀꯣ ꯑꯗꯨ ꯑꯩꯗꯤ ꯑꯦꯚꯔꯒ꯭ꯔꯤꯟꯗꯣ ꯑꯥ ꯊꯝꯔꯗꯤ
ꯎꯝ ꯍꯣꯏ
ꯗꯦꯀꯣꯔꯦꯁꯟꯅꯦ ꯑꯦꯕꯔꯒ꯭ꯔꯤꯟꯁꯨ
ꯑꯥ ꯑꯗꯣ ꯑꯈꯣꯏꯒꯤꯗꯤ ꯀꯦꯛꯇꯁ ꯍꯣꯏ ꯌꯥꯝ ꯌꯥꯝꯅ ꯄꯥꯝꯕꯗꯤ ꯑꯣꯏꯗꯦ ꯑꯗꯣ ꯍꯣꯏ ꯄꯥꯝꯃꯦ ꯑꯗꯨꯝ ꯂꯩ ꯐ꯭ꯂꯥꯋꯔ ꯃꯌꯥꯝ ꯃꯔꯛꯇ ꯑꯃ ꯑꯅꯤ ꯊꯝꯕꯗꯤ ꯑꯗꯨꯝ ꯐꯖꯩ
ꯍꯣꯏ ꯆꯨꯝꯃꯦ ꯑꯗꯨ ꯀꯦꯛꯇꯁꯇꯣ ꯄꯣꯠꯇꯣ ꯐ꯭ꯂꯥꯋꯔ ꯄꯣꯠꯇꯣ ꯐꯖꯕꯗ ꯊꯝꯔꯗꯤ ꯐꯖꯔꯦ
ꯍꯣꯏ ꯐꯖꯩ ꯐꯖꯩ
ꯅꯈꯣꯏꯒꯤ ꯌꯨꯝꯗ ꯂꯕ꯭ꯔꯣ ꯐ꯭ꯂꯥꯋꯔꯒꯨꯝꯕ
ꯐ꯭ꯂꯥꯋꯔꯒꯨꯝꯕ ꯍꯣꯏ ꯈꯔꯗꯤ ꯂꯩꯌꯦ ꯅꯪ ꯎꯗ꯭ꯔꯤꯕꯣ ꯑꯈꯣꯏꯒꯤ ꯌꯨꯝ
ꯑꯩꯗꯤ ꯎꯗꯦ ꯀꯗꯥꯏꯗ ꯂꯩꯌꯦ
ꯑꯈꯣꯏꯒꯤ ꯑꯈꯣꯏꯅ ꯉꯍꯥꯟ ꯑꯈꯣꯏꯅ ꯃꯃꯥꯡꯗ ꯃꯃꯥꯡꯒꯤ ꯚꯦꯀꯦꯁꯟꯗ ꯑꯩꯈꯣꯏꯅ ꯑꯥ ꯆꯥꯛ ꯆꯥꯕꯗꯣ ꯑꯩꯈꯣꯏꯗ
ꯍꯣꯏ
ꯑꯗꯨꯒꯤ ꯆꯥꯛ ꯆꯥꯕꯗꯨꯗ ꯀꯩꯅꯣ ꯑꯥ ꯑꯗꯨꯒꯤ ꯆꯥꯛ ꯆꯥꯕ ꯃꯐꯝꯗꯣ ꯑꯗꯨꯒꯤ ꯑꯥ ꯁꯥꯏꯠꯀꯤ ꯁꯥꯏꯠꯇ ꯑꯥ ꯀꯩꯅꯣ ꯑꯥ ꯒꯦꯠꯀꯤ ꯒꯦꯠꯀꯤ ꯁꯥꯏꯠꯇꯣ
ꯑꯣ ꯍꯣꯏ ꯍꯣꯏ ꯍꯣꯏ ꯑꯩ ꯈꯪꯉꯦ ꯑꯩ ꯎꯔꯦ ꯍꯧꯖꯤꯛ ꯅꯪꯅ ꯍꯥꯏꯔꯗꯤ ꯏꯃꯔꯖ ꯅꯦꯁꯟ ꯇꯧꯔꯗꯤ ꯍꯣꯏ ꯍꯣꯏ ꯎꯔꯦ ꯑꯗꯨ ꯀꯔꯤ ꯀꯔꯤ ꯐ꯭ꯂꯥꯋꯔ ꯂꯩꯑꯦ ꯑꯩꯗꯤ ꯀꯥꯎꯈ꯭ꯔꯦ
ꯑꯗꯨꯝ ꯁꯦꯝ ꯑꯣꯏꯗ ꯑꯁꯤꯗ ꯑꯁꯤꯗ ꯂꯩꯕ ꯐ꯭ꯂꯥꯋꯔ ꯀꯦꯛ ꯀꯦꯛꯇꯁꯀꯨꯝꯕꯗꯤ ꯍꯣꯏ ꯂꯩꯇꯦ ꯑꯗꯨꯒ ꯎꯝ ꯑꯩꯅ ꯍꯥꯏꯕ ꯑꯩꯅ ꯍꯥꯏꯕ ꯀꯩꯅꯣꯗꯣ ꯂꯤꯞꯁꯀꯤ ꯇꯥꯏꯞ ꯇꯧꯕ ꯁꯥꯏꯠꯇ ꯐ꯭ꯂꯥꯋꯔ ꯃꯆꯥ ꯃꯆꯥ ꯄꯥꯟꯕꯗꯣ ꯑꯗꯨꯒꯨꯝꯕꯗꯤ ꯑꯗꯨꯒꯨꯝꯕ ꯂꯩꯌꯦ ꯑꯗꯨꯒ ꯔꯦꯠꯀꯤ ꯑꯃ ꯑꯥ ꯔꯦꯠ ꯔꯦꯠ ꯔꯦꯠ ꯄꯥꯟꯕꯗꯣ ꯁꯤꯗꯁꯨ ꯂꯩꯗꯅ ꯁꯤꯗ ꯂꯩꯕ ꯔꯦꯠ ꯔꯦꯠ ꯄꯥꯟꯕꯗꯣ ꯑꯗꯨ ꯔꯦꯠ ꯔꯦꯠ ꯄꯥꯟꯕꯗꯨꯁꯨ ꯂꯩ ꯑꯗꯨ ꯀꯩ ꯃꯃꯤꯡ ꯀꯧꯕꯅꯣꯗꯤ ꯑꯩꯗꯤ ꯈꯪꯗꯦꯕ ꯅꯪ ꯈꯪꯕ꯭ꯔꯣ
ꯑꯥ ꯐ꯭ꯂꯥꯋꯔꯒꯨꯝꯕꯁꯨ ꯀꯧꯋꯦ ꯑꯗꯨ
ꯑ ꯑꯥ ꯍ ꯑꯗꯨꯒꯤ ꯑꯗꯨꯒꯤ
ꯑꯗꯨ ꯑꯩꯩꯅꯁꯨ ꯀꯥꯎꯔꯦ
ꯑꯗꯨꯒꯤ ꯐ꯭ꯂꯥꯋꯔꯗꯨꯅꯦ ꯑꯗꯨꯒ ꯋꯥꯏꯀꯤ ꯋꯥꯏꯠ ꯋꯥꯏꯠ ꯃꯌꯥꯝ ꯄꯥꯟꯕ ꯑꯃꯁꯨ ꯂꯩ ꯑꯗꯒꯤ ꯁꯨꯃꯥꯏꯅꯕꯨ ꯕꯨꯛꯀꯦ ꯕꯨꯛꯀꯦꯒꯤ ꯇꯥꯏꯞꯇ ꯂꯣꯏꯅꯃꯛ ꯀꯟꯖꯦꯁꯇꯦꯠ ꯑꯣꯏꯔꯒ ꯄꯥꯟꯕ ꯑꯃꯁꯨ ꯂꯩꯗꯅ
ꯍꯣꯏ
ꯐ꯭ꯂꯥꯋꯔ ꯑꯗꯨꯒꯤ ꯀꯟꯖꯦꯁꯇꯦꯠ ꯑꯣꯏꯔꯒ ꯄꯥꯟꯕꯗꯣ ꯑꯗꯨꯁꯨ ꯐꯖꯩ ꯑꯗꯨꯁꯨ ꯑꯗꯨꯁꯨ ꯍꯣꯏ ꯑꯗꯨꯁꯨ ꯂꯩꯌꯦ ꯑꯗꯨꯁꯨ ꯄꯥꯜꯂꯦ ꯑꯗꯨꯒ ꯑꯗꯨ ꯈꯔꯈꯛ ꯈꯤꯇꯪꯈꯛꯅꯦꯗ ꯑꯇꯩ ꯌꯥꯝ ꯌꯥꯝꯗꯦ ꯐ꯭ꯂꯥꯋꯔ ꯌꯥꯝ ꯌꯥꯝꯗꯦꯕ
ꯑꯣ ꯅꯪ ꯅꯪꯅ ꯄꯥꯜꯂ ꯄꯥꯜꯂꯕ꯭ꯔꯣ ꯑꯗꯨ ꯅꯪꯒꯤ ꯃꯃꯥꯅ ꯄꯥꯜꯂꯦ
ꯑꯩꯅ ꯇꯧꯕꯁꯨ ꯌꯥꯎꯋꯦ ꯍꯥꯏꯗꯤ ꯑꯩꯒꯤ ꯑꯈꯣꯏꯒꯤ ꯒ꯭ꯔꯥꯟꯃꯗꯔꯅ ꯇꯧꯕꯁꯨ ꯌꯥꯎꯋꯦ ꯑꯩꯒꯤ ꯕꯨꯕꯣꯛꯇꯣ ꯑꯗꯨꯅ ꯇꯧꯕꯁꯨ ꯌꯥꯎꯋꯦ ꯑꯩꯒꯤ ꯃꯃꯥꯅ ꯇꯧꯕꯁꯨ ꯌꯥꯎꯋꯦ
ꯑꯣ ꯑꯈꯣꯏ ꯑꯩꯒꯤ ꯌꯨꯝꯗꯗꯣ
ꯎꯝ
ꯑꯦꯚꯔꯒ꯭ꯔꯤꯟꯁꯨ ꯂꯌꯦ
ꯑꯥ
ꯑꯦꯚꯔꯒ꯭ꯔꯤꯟ ꯑꯗꯨ ꯑꯣꯔꯀꯤꯠ ꯁꯇꯣꯛ ꯈꯝꯕ꯭ꯔꯣ
ꯑꯥ ꯈꯪꯉꯦ
ꯑꯣꯔꯀꯤꯠꯁꯇꯣ ꯖꯥꯇꯤ ꯖꯇꯤ ꯑꯍꯨꯝ ꯃꯔꯤ ꯂꯥꯏ